ꯇꯔꯦ
ꯅꯠꯇ꯭ꯔꯒꯅ ꯑꯩꯒꯤ ꯀꯩꯅꯣꯁꯤꯗꯅ ꯀꯔꯤꯅꯣ ꯍꯥꯏꯕ ꯑꯩ ꯈꯪꯗꯦ ꯑꯗꯨꯝ ꯌꯥꯗ꯭ꯔꯦ ꯅꯨꯡꯉꯥꯏꯇ꯭ꯔꯦ
ꯍꯣꯏ ꯑꯩ ꯀꯣꯜꯁꯨ ꯃꯥꯡꯍꯜꯂꯦꯀꯣ ꯑꯩ ꯁꯥꯎꯅꯤꯡꯉꯦꯀꯣ
ꯑꯗꯨ ꯍꯥꯏꯔꯛꯀꯥꯅꯨ
ꯍꯥꯏꯔꯛꯑꯔꯣꯏꯒꯦ ꯍꯣꯏ ꯑꯩ ꯍꯥꯏꯔꯛꯑꯔꯣꯏꯒꯦ
ꯑꯩꯗꯤꯅꯦ ꯀꯩꯅꯣꯝꯃ ꯍꯥꯏꯕꯤꯒꯦ ꯑꯩꯈꯣꯏꯒꯤ ꯍꯧꯖꯤꯛ ꯀꯩꯅꯣꯗ ꯑꯩꯈꯣꯏꯒꯤ ꯌꯥꯝ ꯌꯥꯝꯅ ꯅꯨꯡꯁꯤ ꯈ꯭ꯔꯕ ꯑꯩꯈꯣꯏꯒꯤ ꯔꯥꯏꯁ ꯀꯨꯀꯔꯁꯤꯗ ꯍꯧꯖꯤꯛ ꯑꯩꯅ ꯆꯥꯛ ꯊꯣꯡꯒꯗꯣꯔꯦ ꯃꯁꯛꯁꯦ ꯌꯥꯝꯅ ꯅꯨꯡꯁꯤ
ꯁꯛ ꯅꯨꯡꯁꯤ ꯃꯃꯜꯗꯨꯅ ꯆꯥꯛꯀ ꯆꯥꯔꯣꯏꯀꯣ ꯍꯣꯔꯦꯟ ꯁꯛ ꯅꯨꯡꯁꯤꯅ ꯑꯩ ꯆꯥꯛꯀꯗ ꯌꯦꯡꯉ ꯂꯩꯊꯣꯛꯈꯤꯗꯅ
ꯑꯁ ꯈꯪꯗꯦꯅꯦꯁ ꯁꯥꯥꯛꯇꯦ ꯎ ꯅꯣꯛꯁꯜ ꯂꯥꯛꯇꯦꯅ
ꯆꯥꯛꯇꯕ ꯂꯧꯁꯤꯜꯂꯥꯛꯀꯅꯔꯦ
ꯁꯣꯛꯅꯤꯡꯉꯍꯦ ꯑꯗꯨꯇꯤ ꯑꯗꯨꯃꯥꯏꯅ ꯅꯣꯛꯂꯛꯑꯄꯒꯗꯤ ꯑꯗꯨꯝ ꯁꯣꯛꯅꯤꯡꯅꯤꯍꯦ
ꯅꯦꯗ ꯌꯥꯝ ꯐꯥ ꯇꯅꯅꯤ ꯀꯩ ꯏꯟꯁꯥꯡ ꯊꯣꯡꯗꯣꯔꯔꯕ ꯑꯗꯨꯗꯤ
ꯁꯥꯎꯀ꯭ꯔꯤ ꯑꯣꯏꯅ ꯊꯣꯡꯉꯅꯤ ꯉꯁꯥꯏ ꯑꯗꯣ ꯉꯁꯥꯏ ꯑꯨꯀꯤ ꯁꯧꯒ꯭ꯔꯤ ꯊꯣꯡꯕꯁꯨ ꯂꯩꯕꯨꯗꯤ ꯂꯩ ꯑꯗꯨ ꯈꯪꯗꯦ ꯌꯦꯡꯉꯅꯤ ꯆꯝꯊꯣꯡ ꯊꯣꯡ ꯂꯝꯕꯤꯗꯣ ꯀꯩꯅꯣ ꯇꯧꯗꯦꯕ ꯎꯝ ꯎꯝ ꯈꯪꯗꯦ ꯌꯦꯡꯉꯅꯤ ꯑꯃ ꯌꯦꯡꯉꯒ ꯊꯣꯡꯉꯛꯀꯦ ꯍꯧꯖꯤꯛ ꯐꯥꯎꯕꯒꯤꯗꯤ ꯂꯦꯞꯇ꯭ꯔꯤ ꯁꯤ ꯊꯣꯡꯁꯤ ꯍꯥꯏꯔꯒ ꯅꯪꯗꯤ ꯀꯩ ꯇꯧꯔꯝꯃꯤꯅꯣ
ꯑꯩꯗꯤ ꯀꯩꯅꯣ ꯇꯧꯗꯦ ꯐꯝꯃꯝꯕꯅꯦ ꯏꯃꯥꯟꯈꯩꯒ ꯋꯥꯔꯤꯁꯟꯅꯔꯝꯕꯅꯤ
ꯑꯣ ꯁꯥ ꯍꯧꯖꯤꯛꯀꯥꯟꯁꯤ ꯁꯥꯕꯁꯦ ꯌꯥꯝ ꯅꯨꯡꯉꯥꯏꯇꯦꯗ
ꯍꯧꯖꯤꯛꯀꯥꯟ ꯁꯥꯕꯁꯦ ꯀꯣꯛ ꯆꯤꯛꯑꯦ ꯍꯥꯏꯕ ꯀꯣꯛ ꯑꯣꯏꯅ ꯆꯤꯛꯈꯠꯂꯦ ꯍꯥꯏꯕ ꯍꯥꯏꯗꯤ ꯆꯨꯝꯅ ꯁꯥꯔꯒ ꯑ ꯑꯣꯏꯅ ꯇꯣꯛꯄꯗꯣ ꯇꯣꯛꯇꯦꯕ
ꯑꯥ ꯍꯣꯏꯌꯦ ꯁꯤ ꯈꯜꯂꯦ ꯑꯩ ꯑꯗꯨꯝ ꯋꯥ ꯉꯥꯡꯒꯦꯀꯣꯁꯦ ꯉꯥꯟ ꯊꯋꯥꯏ
ꯑꯥ
ꯀꯩꯅꯣꯗꯤ ꯍꯥꯞꯄꯕ꯭ꯔꯣ ꯅꯪꯒꯤ ꯁꯤꯝ ꯌꯥꯎꯔꯕ ꯌꯥꯎꯗꯦ ꯑꯣ ꯍꯣꯏꯌꯦ ꯀꯣꯛꯁꯤ ꯈꯜꯂꯦ ꯑꯗꯨ ꯅꯨꯡꯗꯥꯡ ꯋꯥꯏꯔꯝꯅꯦ ꯑꯩꯁꯦ ꯉꯥꯏꯍꯥꯛ ꯊꯣꯛꯎꯏꯑꯕꯀꯣ ꯇꯨꯊꯣꯛꯎꯕꯗꯩꯅꯦ ꯈꯤꯇꯪꯗꯤ ꯐꯩ ꯏꯁꯥꯁꯦ ꯅꯨꯡꯉꯥꯏ
ꯈꯤꯇꯪ ꯅꯨꯡꯉꯥꯏꯔꯛꯑꯕ
ꯎꯝ ꯈꯤꯇꯪ ꯅꯨꯡꯉꯥꯏꯔꯛꯑꯦ ꯈꯤꯇꯪ ꯌꯥꯡꯕꯒꯤ ꯃꯑꯣꯡ ꯑꯃ ꯇꯧꯔꯛꯑꯦ
ꯑꯩꯅꯅꯦ ꯀꯩꯅꯣ ꯆꯠꯉꯤꯅꯦꯅ ꯋꯥꯆꯞ ꯆꯪꯉꯤꯅꯦꯅ ꯍꯦꯛꯇ ꯁꯣꯏꯕ ꯍꯦꯛꯇ ꯁꯣꯏꯕ
ꯀꯩ ꯇꯧꯔꯕ
ꯑꯗꯨꯝ ꯑꯃ ꯋꯥꯆꯞ ꯁꯦꯠ ꯌꯦꯡꯕꯒꯤ ꯑꯃꯗꯗ ꯑꯗꯨꯝ ꯆꯪꯕ
ꯑꯣ ꯑꯩꯗꯤ ꯀꯩꯅꯣ ꯇꯧꯔꯤꯀꯥꯟꯗꯁꯤ ꯃꯣꯏ ꯑ ꯅꯥꯀꯣꯡꯒꯣ ꯊꯝꯖꯤꯟꯗ꯭ꯔꯗꯤ ꯑꯩꯗꯤ ꯇꯥꯗꯦꯕ ꯁꯤꯒꯤꯁꯦ ꯑꯗꯨꯏꯗꯨꯅꯅꯦ ꯑꯥꯎ ꯑꯗꯨꯒꯤ ꯊꯝꯗ꯭ꯔꯦ ꯑꯗꯨꯝ ꯑꯗꯨꯝ ꯇꯧꯔꯒ ꯑꯣꯏꯅ ꯌꯦꯡꯉꯦ ꯑꯩꯅ ꯅꯥꯀꯣꯡꯁꯤꯗ ꯆꯞꯄꯒ ꯑꯣꯏꯅ ꯇꯧꯔꯦ ꯊꯕꯛꯁꯦ
ꯑꯩꯁꯦꯀꯣ ꯃꯣꯏꯒꯤ
ꯀꯔꯤ ꯍꯥꯏꯌꯣ
ꯎꯝ ꯋꯥꯁꯦ ꯍꯥꯏꯁꯤ ꯇꯁꯦ ꯍꯥꯏꯁꯦ ꯐꯔ ꯇꯥꯕ ꯑꯗꯨꯣꯏꯅꯤꯗ ꯀꯣꯟꯅ ꯍꯥꯏꯔꯒꯦꯔꯦ
ꯍꯣꯏ ꯀꯣꯅ ꯍꯥꯏꯔꯣ
ꯑꯩꯁꯨ ꯆꯥꯛ ꯂꯈꯠꯂꯛꯄꯒꯤ ꯁꯤꯡꯗꯨ ꯂꯩꯌꯦ ꯍꯧꯖꯤꯛꯀꯥꯟꯁꯦ
ꯎ ꯁꯣꯛ ꯍꯣꯏ ꯀꯩꯅꯣ ꯇꯧꯔꯛꯑꯗꯤ ꯊꯥꯒꯠꯂꯣ ꯊꯥꯒꯠꯂꯨ ꯆꯥꯛ ꯍꯥꯞꯤꯜꯂꯣ ꯆꯥꯛ ꯆꯥꯁꯤꯟꯒꯗꯕꯅꯤ
ꯏ ꯐꯝꯃꯒ ꯂꯩꯔꯤꯕꯁꯦ ꯐꯝꯃꯒ ꯑꯗꯨꯝ ꯂꯩꯔꯤꯕꯅꯤꯀꯣ ꯉꯁꯥꯏꯗꯒꯤ ꯊꯕꯛꯁꯦ ꯌꯥꯝ ꯇꯧꯗꯕ ꯑꯗꯨꯒ ꯐꯤ ꯇꯨꯡꯁꯤꯟꯕꯔꯦ ꯇꯨꯡꯁꯤꯟꯗꯦ ꯏꯔꯨꯖꯕ꯭ꯔꯥ ꯍꯥꯏꯁꯨ ꯂꯨꯖꯗꯦ
ꯑꯣ ꯑꯩ ꯐꯤ ꯅꯣꯏ ꯑꯩ ꯐꯤ ꯁꯨꯕꯤꯔꯣꯏ ꯀꯩꯅꯣ ꯉꯔꯥꯡꯗ ꯂꯥꯛꯄꯗ ꯉꯥꯏꯅꯤ
ꯑꯣ ꯍꯣꯏ ꯆꯨꯝꯃꯦ ꯈꯔꯁꯨ ꯅꯨꯡꯉꯥꯏꯔ ꯂꯩ
ꯑꯦ ꯕ ꯁꯤꯠꯅꯦꯗ ꯕꯦꯗꯁꯤꯠ ꯌꯥꯎꯕꯁ ꯌꯥꯝ ꯌꯥꯝꯕ ꯃꯥꯟꯕ ꯑꯗꯣ ꯀꯩꯅꯣ ꯑꯩꯒꯤ ꯂꯩꯃꯤ ꯂꯝꯗꯣ ꯃꯥ ꯁꯨꯅꯤꯅ ꯈꯕꯝꯁꯨ ꯂꯩꯇꯕꯅꯤꯅ ꯃꯥꯒꯤ ꯀꯪꯉ ꯀꯥꯟꯗ ꯑꯩ ꯁꯨꯔ
ꯑꯣ ꯍꯣꯏ ꯍꯣꯏ ꯃꯁꯤꯡ ꯃ ꯕꯦꯦꯛꯁꯦ ꯁꯨꯗꯕꯤ ꯂꯩꯕꯁꯦ ꯐꯤ ꯍꯥꯏꯗꯤ ꯑ ꯁꯨꯕꯁꯦ ꯁꯨꯗꯧꯕ ꯇꯧꯕꯁꯦ ꯌꯥꯝ ꯌꯥꯝꯕ ꯃꯥꯜꯂꯤꯀꯣ
ꯍꯥꯏꯣꯏꯗꯤ ꯃꯥꯥꯏ ꯐꯤꯗꯨ ꯆꯥꯎꯕꯅꯤꯅ
ꯎꯝ ꯐꯤꯗꯁ ꯑꯣꯒꯦ ꯑꯣ ꯑꯁ ꯑꯩꯁꯦ ꯍꯧꯖꯤꯛ ꯅꯤꯡꯁꯤꯡꯉꯑꯦ ꯀꯩꯅꯣꯝꯃ ꯌꯨꯝ ꯗꯒꯤ ꯑꯩꯅ ꯄ꯭ꯂꯦꯠ ꯃꯆꯥ ꯑꯃ ꯄꯨꯔꯛꯀꯦꯅ ꯈꯟꯕꯅꯦ ꯉꯥꯔꯤ ꯉꯥꯟꯅꯕ ꯑꯗꯨꯁꯨ ꯄꯨꯔꯛꯇꯦ ꯑꯩꯅ ꯀꯔꯤꯅꯣ ꯄꯨꯡꯀꯥꯎ ꯀꯥꯎꯔꯤꯗꯣ ꯌꯨꯝ ꯈꯔꯗꯤ ꯏꯉꯥꯎ ꯉꯥꯎꯕ ꯀꯩꯅꯣꯝ ꯇꯧꯏꯦ ꯍꯥꯏꯕ
ꯑꯉꯁ ꯌꯨꯝꯗ ꯂꯩꯕꯁꯤꯗ ꯌꯥꯝꯅ ꯅꯨꯡꯉꯥꯏꯕ ꯃꯥꯜꯂꯦ ꯅꯅ ꯈꯣꯡꯒꯥꯎ ꯀꯥꯎꯕ ꯃꯥꯜꯦꯀꯣ
ꯃꯥꯅꯦ ꯌꯨꯝꯗ ꯂꯩꯕꯁꯤꯗ ꯑꯩꯁꯦ ꯀꯥꯎꯕ ꯌꯥꯕꯁꯨ ꯀꯥꯎꯔꯛꯑꯦ ꯑꯗꯨ ꯅꯨꯡ ꯉꯥꯏ ꯑꯗꯨꯅ ꯑꯩ ꯈꯪꯗꯦ ꯅꯨꯡꯉꯥꯏꯕꯨꯗꯤ ꯅꯨꯡꯉꯥꯏꯔꯛꯑꯦ ꯌꯥꯝꯅ ꯀꯥꯎꯕꯁꯨ ꯃꯌꯥꯝ ꯀ ꯑꯣꯏꯋꯦ ꯌꯥꯝ ꯅꯨꯡꯉꯥꯏ ꯌꯨꯝ ꯂꯩꯕ ꯌꯥꯝ ꯅꯨꯡꯉꯥꯏ ꯑꯗꯣ ꯌꯨꯝꯗ ꯂꯩꯕꯁꯦ ꯌꯥꯕ ꯅꯠꯇꯦꯕ ꯑꯩꯈꯣꯏ ꯍꯧꯖꯤꯛꯁꯦ ꯂꯥꯏꯔꯤꯛ ꯇꯝꯃꯤꯕꯅꯤ ꯈꯟꯗꯅ ꯑꯩꯅ ꯂꯩꯅꯤꯡꯉꯕꯁꯨ ꯂꯩꯔꯛꯇꯕꯅꯤ ꯂꯥꯏꯔꯤꯛꯅ ꯃꯔꯨꯅꯤ ꯈꯜꯂꯒ
ꯎꯝ ꯂꯩꯥꯏꯒ ꯃꯔ ꯃꯔ
ꯃꯥꯅꯤ ꯄꯥꯗꯕꯒꯤ ꯋꯥꯔꯤꯅꯤ ꯑꯗꯨꯕꯨ ꯑꯩꯅ ꯄꯥꯕ ꯍꯧꯔꯒꯅꯤ ꯑꯩ ꯊꯃꯣꯏ ꯁꯦꯡꯅ ꯄꯥꯕ ꯍꯧꯔꯛꯄ ꯅꯦ ꯑꯩ ꯇꯨꯝꯕ ꯨꯝꯕ ꯅꯨꯡꯉꯥꯏꯇ꯭ꯔꯦ ꯃꯪꯗꯀꯥꯁꯦ ꯂꯥꯏꯔꯤꯛ ꯄꯥꯗꯕꯒꯤ ꯃꯪ ꯉꯥꯛꯇ ꯃꯥꯡꯈꯜꯂꯦ ꯑꯩ ꯅꯨꯡꯉꯥꯏꯇ ꯇ꯭ꯔꯦ
ꯂꯩꯨꯝ ꯃꯈꯩꯁꯨ ꯂꯩ ꯄꯥꯎ ꯂꯩ ꯄꯥꯎ ꯍꯥꯏ ꯑ
ꯍꯥꯥ
ꯂꯥꯏꯔꯤꯛꯅ ꯃꯪꯗ ꯂꯩꯐꯥꯎ ꯂꯩꯕꯥꯎ ꯍꯥꯏꯗꯩꯗꯝ ꯀꯩꯗꯧꯔꯦ
ꯑꯩꯈꯣꯏꯒꯤ ꯉꯥꯔꯤꯗꯣ ꯂꯣꯏꯅ ꯄꯨꯝꯃꯒ ꯂꯩꯔꯝꯃꯦ ꯀꯥꯞꯅꯤꯡꯉꯦ꯫ ꯫
ꯇꯧꯅꯤ ꯌꯥꯔꯣꯏꯌꯦ ꯅꯣꯏꯗꯤ ꯫ ꯫
ꯀꯃꯥꯏꯅ ꯇꯧꯕꯅꯣ ꯈꯪꯍꯧꯗ꯭ꯔꯦ ꯇꯧꯔꯤꯁꯦ꯫
ꯀꯃꯥꯏ ꯄꯨꯝ ꯃꯝꯃꯤꯅꯣ ꯉꯥꯔꯤꯕꯨ꯫
ꯉꯥꯔꯤꯗꯣ ꯈꯪꯗꯌꯦ ꯉꯥꯔꯤꯗꯣ ꯀꯩꯅꯣ ꯋꯥꯏꯠ ꯀꯥꯁꯤꯜꯂꯑꯦ ꯋꯥꯏꯠ꯫ ꯑꯃ ꯎꯐꯨꯟ ꯀꯥꯁꯤꯟꯕꯒꯤ ꯃꯑꯣꯡꯗ ꯇꯧꯔꯝꯃꯦ ꯉꯥꯔꯤꯗꯣ꯫ ꯍꯥꯥ꯫
ꯐꯪꯒꯁ ꯇꯧꯔꯦ ꯅꯪꯒꯤ
ꯐꯪꯒꯁ ꯇꯧꯔꯛꯑꯦꯕ ꯍꯣꯏ ꯐꯪꯒꯁ ꯇꯧꯔꯛꯑꯦ ꯁꯤ ꯀꯃꯥꯏꯅ ꯁꯤꯗꯤ ꯍꯨꯟꯗꯣꯛꯈꯤꯕ ꯇꯥꯕꯅꯤ꯫ ꯎꯄꯥꯏ ꯂꯩꯇꯦ꯫
ꯍꯨꯟꯗꯣꯛꯎꯅꯣ ꯂꯧꯔ ꯆꯥꯎ꯫
ꯂꯧ ꯂꯧꯔꯗꯤ ꯌꯥꯕ꯭ꯔꯣ ꯫ ꯑꯗꯨꯗꯤ ꯊꯥꯎꯒ ꯊꯨꯝꯒ ꯍꯥꯟꯅ ꯇꯣꯠꯂꯒ ꯑꯗꯨꯒ ꯂꯧꯊꯣꯛꯄ ꯑꯣ ꯑꯗꯨꯗꯤ ꯂꯧꯕꯗꯨ ꯅꯣꯏꯒꯤ ꯅꯣꯏꯒꯤ ꯀꯩꯅꯣꯗ ꯈꯔ ꯂꯧꯖꯔꯒꯦ ꯅꯣꯏꯒꯤ ꯏꯟꯗꯛꯁꯟꯗ ꯅꯣꯏꯗꯤ ꯏꯟꯗꯛꯁꯟ ꯂꯧꯕ ꯌꯥꯗ꯭ꯔꯥ꯫
ꯇꯜꯂꯤ ꯇꯜꯂꯤ ꯀꯩꯁꯨ꯫
ꯃꯥ ꯀꯩꯅꯣ ꯑꯗꯨꯃꯥꯏꯅ ꯇꯧꯒꯅꯣ ꯈꯔ ꯂꯧꯖꯔꯅꯤ ꯃꯔꯥꯡ꯫ ꯑꯁꯦꯡꯕꯒꯤ ꯉꯥꯏꯍꯥꯛꯇꯣ ꯑꯩ ꯀꯞꯅꯤꯡ ꯉꯛꯄꯒꯤ ꯃꯑꯣꯡ ꯑꯃ ꯇꯧꯋꯦ꯫
ꯀꯩꯅꯣꯗ ꯅꯪꯁꯨ꯫
ꯍꯣꯏ ꯑꯗꯨꯗꯤ ꯊꯥꯎꯒ꯫ ꯂꯧꯕ ꯂꯥꯛꯀꯦ ꯑꯗꯣ ꯊꯥꯎꯒ ꯊꯨꯝ ꯍꯧꯖꯤꯛꯅ ꯈꯔ ꯁꯦꯡꯅ ꯇꯥꯔꯑꯦ ꯅꯪꯒꯤ ꯃꯈꯣꯟꯗꯣ ꯀꯔꯤꯅꯣ ꯅꯪꯒꯤ ꯃꯈꯣꯟꯗꯣ꯫ ꯑꯃꯣꯛ ꯃꯣꯛ ꯁꯦꯡꯅ ꯇꯥꯔꯗꯤ ꯑꯗꯨꯏ꯫ ꯊꯥꯎꯒ ꯇꯨꯝꯒ ꯍꯥꯟꯅ ꯇꯣꯠꯂꯒ ꯂꯧꯊꯣꯛꯑꯒꯦ꯫
ꯍꯣꯏ ꯂꯧꯊꯣꯛꯑꯣ ꯀꯨꯁꯤ ꯇꯧꯈꯥꯏꯔꯣ꯫
ꯊꯨꯝꯒ ꯇꯣꯠꯅꯕ ꯍꯧꯖꯤꯛ ꯀꯩꯅꯣ ꯇꯧꯔꯅꯦꯕ꯫
ꯀꯩꯗꯧꯗꯣꯏꯕ ꯃꯟꯌꯨꯡꯒꯦꯕ꯫
ꯎꯞꯁꯤꯜꯂꯒꯅꯦꯕ ꯈꯨꯠꯇ ꯑꯗꯨꯗꯨꯒ ꯑꯩꯅ ꯇꯧꯒꯅꯦꯕ ꯍꯧꯖꯤꯛ꯫ ꯫ ꯀꯣꯛꯆꯤꯛꯑꯦ ꯁꯤ ꯁꯤ ꯉꯥꯔꯤꯁꯦ ꯀꯨꯏꯕꯨꯗꯤ ꯀꯨꯏꯔꯦ꯫ ꯁꯤ ꯉꯔꯤꯁꯦ ꯍꯥꯏꯗꯤ ꯀꯨꯏꯔꯦ ꯍꯥꯏꯗꯤ ꯑ ꯅꯍꯥꯟ ꯅꯣꯡꯃ꯫ ꯍꯥꯏꯗꯤ ꯑꯗꯨ ꯊꯥ ꯈꯪꯗꯦ ꯁꯤꯗ ꯅꯍꯥꯟ ꯅꯣꯡꯃ ꯑꯃ ꯆꯦ ꯉꯥꯟꯊꯣꯏꯅ ꯉꯥꯔꯤ ꯂꯩ ꯑꯣ ꯇꯧꯕ ꯅꯨꯃꯤꯠꯇꯣ꯫ ꯈꯪꯕ꯭ꯔꯥ ꯊꯥꯏꯅ ꯑ ꯑꯗꯨꯗ ꯂꯩꯔꯛ ꯑꯣ ꯑꯗꯨꯗ ꯂꯩꯔꯛꯄ ꯉꯥꯔꯤꯗꯨꯅꯦꯕ ꯁꯤꯁꯦ꯫ ꯑꯦ ꯏꯍꯦ ꯏꯍꯦ ꯏꯍꯦ ꯏꯍꯦ ꯀꯥꯎꯏ꯫
ꯀꯨꯏꯔꯦ ꯌꯥꯝꯅꯀꯣ꯫
ꯑꯥ ꯑꯗꯨ ꯀꯨꯏꯌꯦ ꯑꯗꯨ ꯆꯥꯕꯤꯗꯕꯒꯤ ꯁꯨꯝ꯫
ꯑꯈꯣꯏ ꯑꯗꯨꯗꯩꯩ ꯉꯥꯔꯤ ꯐꯥꯅꯌꯥꯝ ꯑꯣꯜꯂ
ꯍꯣꯏ ꯑꯗꯣ ꯑꯩ ꯈꯣꯏꯗꯤꯅꯦ ꯏꯕꯥꯅꯤꯁꯦ ꯃꯣꯔꯣꯛ ꯃꯦꯠꯄ ꯈꯛꯇ ꯁꯨꯝ ꯆꯥꯏ꯫ ꯏꯔꯣꯝꯕꯁꯦ ꯄꯥꯛꯅ ꯆꯥꯈꯤꯗ꯭ꯔꯦꯕ ꯑꯗꯨꯗꯨꯒꯤꯅꯦꯕ꯫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
ꯑꯗꯣ ꯍꯧꯖꯤꯛ ꯀꯩꯅꯣ ꯇꯣꯠ ꯇꯣꯠꯈꯥꯏꯔꯒꯅꯤ ꯑꯗꯨꯗꯨꯒ ꯑꯣꯏꯅ ꯇꯧꯔꯒꯅꯤ ꯄꯥꯝꯃꯨꯏ꯫
ꯑꯗꯨ ꯈꯥꯏꯌꯣꯑꯣ ꯑꯗꯨꯗꯒ ꯂꯧꯊꯣꯛꯑꯣꯒ꯫
ꯎꯝ ꯑꯩꯈꯣꯏꯅ ꯊꯝꯕꯁꯨ ꯍꯩꯇ꯭ꯔꯕꯩꯅꯦꯕ꯫ ꯂꯤꯛꯂꯤꯗ ꯍꯥꯞꯄꯕꯨꯗꯤ ꯈꯔ ꯐꯗꯧꯅꯤ ꯂꯤꯠꯂꯤꯒꯤ ꯀꯟꯇꯦꯅꯔꯗ꯫
ꯑꯗꯨ ꯂꯥꯛꯑꯗꯧꯅꯦ꯫ ꯂꯣꯏꯗꯣꯔꯦ ꯍꯥꯏꯔꯗꯤ
ꯑ ꯆꯟꯈꯠꯂꯛꯑꯕ꯭ꯔꯥ ꯉꯥꯏꯈꯣ ꯑꯗꯨ ꯉꯥꯏꯍꯥꯛ ꯉꯥꯏꯍꯜꯂꯣ ꯅꯪꯒꯤꯗꯣ ꯌꯥꯝ ꯂꯨꯗ꯭ꯔꯣ ꯑꯣ ꯔ ꯔꯨꯕꯣꯛ ꯀꯣꯂꯣ ꯍꯥꯥ
ꯅꯠꯇꯦꯕ ꯑꯣꯛꯇꯦꯕ ꯍꯪꯉꯕ ꯑꯣꯛꯇꯦꯕ ꯑꯩꯈꯣꯏ ꯃꯥꯅꯦꯕ ꯑꯁꯤ ꯑꯗꯨꯝ ꯇꯧꯋꯦ ꯍꯥꯏꯕ ꯑꯗꯨꯃꯥꯏꯅ ꯇꯧꯔꯦ ꯉꯁꯥꯏ ꯇꯥꯃꯣꯜꯁꯨꯅꯦ ꯃꯥꯏ ꯐꯣꯟ
ꯑꯗꯩꯅꯦ ꯑꯩꯈꯣꯏ ꯃꯥꯁꯨꯅꯦ ꯐꯣꯟꯁꯦ ꯄꯥꯏꯔꯛꯇ꯭ꯔꯔꯤꯅ ꯄꯥꯏꯔꯛꯇ꯭ꯔꯤ ꯂꯤꯁꯤꯡꯂꯛ
ꯎꯝ
ꯃꯣꯏꯗꯤ ꯄꯥꯏꯔꯛꯇꯕꯒꯥꯁꯦ ꯄꯥꯈꯠꯄ꯭ꯔꯥ ꯀꯩꯅꯣ ꯈꯪꯗꯦ
ꯍꯣꯏ ꯍꯣꯏ ꯇꯧꯔꯛꯀꯅꯤ ꯑꯃꯨꯛꯀ ꯑꯩꯈꯣꯏ ꯇꯧꯔꯛꯄ꯭ꯔꯥ ꯅꯠꯇ꯭ꯔꯒ ꯑꯉꯍꯥꯡꯅ ꯇꯧꯔꯛꯄ꯭ꯔꯥ ꯑꯃ ꯇꯧꯔꯅꯤ
ꯎꯝ ꯁꯨꯃꯥꯏꯅ ꯇꯧꯕꯅꯤ
ꯃꯦꯁꯦꯁ ꯊꯥꯖꯤꯟꯈꯤꯕꯅꯤ ꯑꯥꯏ ꯋꯤꯜ ꯀꯣꯜ ꯌꯨ ꯕꯦꯛ ꯍꯥꯏꯅ
ꯁꯦꯁ ꯅꯌꯦ ꯈꯇꯥ ꯑꯣꯏꯣꯏ ꯀꯣ
ꯑ
ꯎꯝ
ꯄꯣꯠꯂꯧꯅꯤꯅ ꯑꯗꯨꯒꯤꯅꯦꯕ ꯑꯩꯉꯣꯟꯗ ꯋꯥꯍꯪꯉꯩꯗꯣ
ꯑꯣ ꯑꯥꯏ ꯐꯣꯟꯜꯣ
ꯅꯠꯇꯦꯗ ꯃꯥꯏ ꯐꯣꯟꯁꯨꯨꯅ ꯄꯥꯏꯅꯕꯩꯅꯦꯗꯣ
ꯑꯣ
ꯃꯥ ꯐꯩ ꯐꯩ ꯃꯥꯏ ꯐꯣꯟꯗꯨꯣ ꯌꯥꯔꯝꯃꯔꯣꯏ ꯃꯥꯏ ꯐꯣꯟꯗꯨꯣ ꯌꯥꯍꯧꯗꯔꯦ ꯃꯣꯏ ꯁꯦꯟꯁꯤꯇꯤꯞꯀꯤ
ꯑꯁ ꯑꯩꯒꯤꯁꯨ ꯌꯥꯗ꯭ꯔꯕꯅꯦ ꯑꯩꯒꯤꯁꯨ ꯌꯥꯗ꯭ꯔꯕꯅꯦ ꯑꯗꯣ ꯑꯩ ꯋꯥꯈꯜꯁꯤꯗ ꯑꯩ ꯀꯩꯅꯣꯝꯃ ꯈꯜꯂꯛꯦ ꯍꯧꯖꯤꯛ
ꯐꯔꯤ
ꯑꯩꯒꯤ ꯊꯕꯛꯁꯦ ꯇꯧꯔꯤꯕꯅꯤꯅ ꯑꯩꯗꯤ ꯀꯩꯅꯣꯗꯣ ꯄꯥꯏꯅꯤꯡꯉꯛꯇ꯭ꯔꯦ
ꯍꯣꯏ ꯍꯣꯏ ꯍꯣꯏ ꯌꯥꯔꯦ ꯍꯥꯏꯅꯤꯡꯉꯛ ꯅꯪꯒꯤ ꯋꯥꯔꯤꯗꯨꯁꯨ ꯑꯩꯅ ꯈꯪꯉꯦ
ꯍꯣꯏ ꯈꯪꯉ ꯌꯥꯝ ꯈꯪꯅꯩꯀꯣ ꯃꯤꯗꯤ ꯏꯪꯂꯤꯁꯇ
ꯑꯥ
ꯇꯧꯔꯛꯑꯕ꯭ꯔꯥ ꯑꯃꯨꯛꯀꯁꯨ
ꯅꯚꯌꯥ
ꯑꯁ ꯀꯧꯔꯤꯌꯦꯅꯦ ꯍꯦ ꯑ ꯇꯥꯏꯅꯤ ꯍꯦ ꯑꯩ ꯃꯤꯡꯁ ꯄꯪ ꯀꯧꯗ ꯀꯧꯔꯛꯑꯦ ꯃꯣꯏꯅ ꯇꯧꯔꯤꯁꯦ ꯀꯔꯤꯒꯤꯅꯣ ꯑꯩ ꯊꯝꯃꯒꯦ